ꯍꫭꯏ ꯇꯥꯏ ꯍꯧꯖꯤꯛꯗꯣ ꯑꯃꯗꯤ ꯃꯥꯡꯈ꯭ꯔꯦ
ꯑ ꯑꯗꯨꯗꯣ ꯅꯪ ꯀꯩꯅꯣ ꯇꯧꯕ ꯌꯥꯕꯅꯤꯀꯣ
ꯀꯃꯥꯏꯅ
ꯑꯩ ꯍꯣꯔꯦꯟꯦꯟ ꯍꯥꯏꯒꯦ
ꯑ
ꯎꯝ ꯑꯗꯨ ꯍꯧꯖꯤꯛ ꯀꯔꯤ ꯀꯔꯤ ꯀꯔꯝ ꯇꯧꯔꯤꯌꯦ ꯆꯥꯛ ꯊꯣꯡꯕ ꯍꯧꯔꯕꯣ
ꯂꯣꯏꯔꯦ
ꯑ ꯑ ꯐꯥꯏꯅꯦ ꯑꯩꯗ ꯍꯥꯎ ꯎꯔꯤ ꯉꯟꯇꯥ ꯊꯣꯡꯉꯁꯨ ꯑꯃꯨꯛ ꯆꯥꯗ꯭ꯔꯗꯤ ꯆꯥꯛ ꯌꯦꯟꯁꯥꯡꯗꯣ ꯏꯪꯕꯀꯣ ꯀꯔꯤ ꯃꯊꯦꯜ ꯁꯦꯝ ꯀꯞ꯭ꯔꯣ
ꯎꯝ ꯂꯦꯗꯤꯁ ꯐꯒꯔ ꯆ ꯂꯦꯗꯤꯁ ꯐꯤꯡꯒꯔ ꯊꯣꯡꯒꯦ
ꯑꯩꯈꯣꯏꯅꯤꯗꯤ ꯆꯞ ꯃꯥꯟꯅꯏꯅꯦ ꯑꯩꯁꯨꯦ ꯂꯦꯗꯤꯁ ꯁꯤꯡꯒꯔ ꯑꯣꯏꯅ ꯀꯩꯅꯣ ꯐꯨꯠꯂꯒ ꯀꯥꯡꯉꯥꯎ ꯏꯃꯥꯟꯅꯕꯤꯅ ꯁꯀꯪ ꯈꯔ ꯄꯨꯔꯛꯄ ꯑꯗꯨꯒ ꯑꯣꯏꯅ ꯊꯣꯡꯉꯁꯦ ꯍꯦꯛ ꯉꯧꯔꯒꯥꯀꯣ ꯑꯃꯅ ꯆꯝꯐꯨꯠ ꯑꯃ ꯀꯥꯡꯉꯧ ꯈꯔ ꯆꯝꯅꯁꯨ ꯆꯥꯅꯤꯡꯕ ꯑꯗꯨ ꯑꯉꯥꯡ ꯁꯤꯅ ꯑꯃꯨꯛ ꯆꯝꯕꯗꯨ ꯄꯥꯝꯗꯕ ꯑꯗꯨꯅ ꯃꯔꯛꯇ ꯆꯥꯅꯅꯤꯡꯉꯥꯏ ꯈꯛꯇ ꯇꯧꯕꯅꯦ
ꯍꯣꯏ ꯃꯥꯁ ꯆꯥꯡꯉꯣꯏꯗ
ꯑꯥ ꯑꯗꯨꯅꯦ ꯆꯝꯐꯨꯠ ꯉꯥꯛꯇꯗꯤꯀꯣ ꯆꯥꯕꯁꯨ ꯄꯨꯛ ꯑꯃꯨꯛ ꯊ ꯉꯗꯕ ꯎ ꯅꯣꯏ ꯃꯤ ꯀꯌꯥ ꯂꯩ ꯕ꯭ꯔꯣ
ꯑꯩꯗꯤ ꯍꯧꯖꯤꯛꯁꯦ ꯏꯆꯥ ꯅꯨꯨꯄꯤꯒ ꯑꯩꯈꯣꯏ ꯅꯨꯄꯥꯒꯅꯤ
ꯑꯣ ꯑꯣ ꯁꯗꯤ ꯁꯍꯤ ꯀꯌꯥ ꯁꯤꯕꯥ
ꯑꯥ
ꯑꯣ ꯄꯤꯛꯂꯤꯌꯤꯀꯣ
ꯏꯗꯤ
ꯎꯝ ꯎꯝ ꯑꯩꯒꯤꯗꯤ ꯆꯥꯎꯔꯦ
ꯀ ꯁꯔꯦ ꯑ ꯀꯌꯥ
ꯑꯩꯅ ꯆꯥꯍꯤ ꯇꯔꯥ ꯍꯦꯜꯂꯦ ꯇꯔꯥꯃꯥꯊꯣꯏ ꯁꯨꯔꯦ ꯆꯥꯎꯔꯦ ꯊꯨꯅ ꯆꯥꯎꯕꯒ ꯃꯥꯗꯤ ꯑꯥ ꯈꯪ ꯐꯥꯕꯒ ꯆꯞ ꯃꯥꯟꯅꯦ ꯃꯤ ꯈꯔ ꯎꯝ ꯈꯔ ꯄꯤꯛꯑꯗꯤ ꯈꯔ ꯄꯤꯛꯀꯗꯧꯕꯗꯣ ꯅꯣꯏꯕꯗꯤ ꯅꯠꯇꯦ ꯑꯗꯨ ꯁꯥꯡꯕꯖꯥ ꯇꯧꯕꯒꯤ ꯂꯣꯏꯔꯦ ꯃꯃꯥꯒ ꯃꯆꯥꯒ ꯆꯞ ꯃꯅꯥꯅ ꯍꯇꯂꯦ
ꯑꯗꯨ ꯉꯁꯤꯕꯨꯗꯤ ꯂꯩꯕ ꯑꯗꯨꯝ ꯅꯨꯡꯉꯥꯏꯕ꯭ꯔꯣ
ꯑꯁ ꯑꯗꯨꯝ ꯍꯣꯏ ꯅꯨꯡꯉꯥꯏ ꯍꯥꯏꯕ ꯇꯥꯔꯦ ꯂꯣꯛ ꯇꯧꯗꯅꯀꯣ
ꯑꯣ ꯍꯣꯏ ꯍꯟꯗꯛ ꯁꯦ ꯂꯣꯛ ꯀꯟꯅ ꯇꯧꯔꯤꯌꯦ ꯂꯣꯛ ꯇꯧꯕꯗꯨꯗ ꯈꯔꯅꯔꯦ ꯑꯉꯥꯡꯁꯤꯡꯁꯨ ꯍꯟꯗꯛꯁꯦ ꯈꯔ ꯃꯁꯥ ꯁꯥꯒꯠꯄ
ꯑꯣ
ꯑꯣꯏꯕꯒꯤ ꯑꯣꯏꯔꯝꯒꯅꯤꯀꯣ
ꯏꯆꯥꯅꯨꯄꯤ ꯎꯝ ꯅꯨꯃꯤꯗꯥꯡ ꯑꯃ ꯃꯁꯥ ꯍꯤꯗꯥꯛ ꯆꯥꯔꯒ ꯑꯗꯨꯝ ꯐꯋꯦ ꯊꯨꯅꯗꯤ ꯐꯩ ꯑꯗꯨ ꯑꯉꯥꯡꯅ ꯍꯥꯏꯔꯗꯤ ꯋꯥꯏꯅꯦ
ꯍꯣꯏ ꯑꯩꯈꯣꯏ ꯃꯃꯥꯁꯤꯡꯗꯤ ꯑꯉꯥꯡ ꯅꯥꯔꯒ ꯑꯉꯥꯡꯗꯒꯤ ꯍꯦꯟꯅ ꯋꯥꯕꯗꯣ
ꯇꯥꯏꯔꯤꯕ ꯃꯣꯏꯗꯤ ꯇꯥꯏ ꯍꯥꯏꯕꯁꯨ ꯍꯥꯏꯕ ꯍꯩꯇꯦ
ꯍꯥꯏꯥꯏꯕ ꯍꯩꯇꯦ ꯑꯗꯨꯒ ꯃꯣꯏ ꯂꯅꯥꯔꯗꯤ ꯇꯨꯝꯕ ꯌꯥꯗꯕꯗꯨꯅ ꯑꯗꯨꯝ ꯅꯨꯡꯗꯥꯡ ꯅꯆꯥꯕꯨꯗꯤ ꯐꯥꯕ꯭ꯔꯥ
ꯏꯆꯥꯗꯤ ꯑꯁ ꯅꯥꯔꯗꯤ ꯇꯨꯝꯗꯕꯤꯗ ꯑꯗꯨꯝ ꯄꯥꯝꯃꯣ ꯍꯥꯏꯒ ꯇꯨꯝꯃꯣꯝꯒ ꯍꯤꯞꯍꯜꯂꯁꯨ ꯌꯥꯗꯕ ꯄꯤꯛꯅꯤꯉꯥꯏꯗ ꯀꯣ
ꯑꯣ ꯑꯗꯨꯒꯨꯝꯕꯗꯤ ꯊꯣꯏꯗꯣꯛꯅꯗꯤ ꯇꯧꯗꯦꯗ ꯑꯗꯨ ꯑꯣꯏꯔꯁꯨ ꯃꯣꯏꯅ ꯅꯥꯞꯇ ꯠꯇꯗꯅ
ꯎꯝ ꯏꯆꯥꯅꯨꯄꯥꯒꯤ ꯄꯤꯛꯂꯤꯉꯩꯗ ꯌꯥꯗꯕꯅꯦ ꯑꯗꯨꯝ ꯉꯥꯏꯍꯥꯛꯇ ꯑꯣꯏꯔꯁꯨ ꯑꯩ ꯍꯧꯒꯠꯀꯦꯅ ꯆꯠꯄꯁꯨ ꯌꯥꯗꯕ ꯃꯅꯥꯛꯇ ꯉꯥꯛꯇꯥ ꯑꯗꯨꯝ ꯇꯨꯝꯍꯟꯕꯖꯥꯠꯇꯣ ꯌꯥꯝ ꯋꯥꯈꯔꯖꯠꯅꯦ
ꯕꯦꯔꯥꯅꯦ ꯑꯉꯥꯡ ꯅꯥꯕ ꯀꯥꯟꯗ ꯅꯤꯉꯥꯏ ꯀꯟꯕꯁꯨ ꯋꯥꯕꯅꯤꯅꯥ ꯃꯃꯥ
ꯎꯝ ꯑꯗꯨꯅꯦ ꯃꯥꯗꯤ ꯄꯤꯛꯂꯤꯉꯩꯗ ꯆꯥꯛ ꯆꯥꯗꯕꯒ ꯍꯧꯖꯤꯛꯄꯨꯗꯤ ꯑꯁ ꯆꯥꯕ ꯆꯥꯕꯁꯦ ꯑꯃꯨꯛꯀ ꯆꯥꯎꯔꯒꯀꯣ ꯄꯤꯛꯅꯤꯉꯥꯏꯗꯗꯤ ꯆꯥꯕꯁꯨ ꯍꯩꯇꯕ ꯃꯣꯏ ꯄꯨꯛ ꯊꯟꯗꯕꯅꯤꯅ ꯅꯤꯡꯉꯥꯏꯁꯨ ꯑꯗꯨꯝ ꯀꯜꯂꯦ ꯍꯧꯖꯤꯛꯇꯤ ꯑꯁ ꯌꯥꯝ ꯅꯨꯡꯉꯥꯏꯔꯦ ꯍꯥꯟꯅꯗꯒꯤꯗꯤ ꯋꯥꯏ ꯁꯪꯉꯤ ꯑꯗꯨꯝ
ꯆꯥꯎꯔꯕꯨꯗꯤ ꯆꯠꯊꯣꯛ ꯆꯠꯁꯤꯟꯁꯨꯀꯣ
ꯑꯥꯎ ꯊꯅꯝꯔꯒ ꯆꯠꯂꯁꯨ ꯀꯥꯏꯗ꯭ꯔꯦ ꯑꯗꯨꯒ ꯑꯃꯨꯛ ꯀꯥ ꯃꯃꯥꯁꯤꯡꯁꯦ ꯆꯥꯎꯔꯀꯥꯟꯗ ꯋꯥꯈꯜ ꯑꯃ ꯄꯤꯛꯂꯤꯉꯩꯗ ꯋꯥꯈꯜ ꯑꯃꯅꯤꯀꯣ
ꯑꯣ
ꯑꯃꯨꯛ ꯄꯤꯛꯅꯤꯛꯉꯥꯏꯗꯗꯤ ꯋꯥꯈꯜ ꯋꯥꯏ ꯍꯥꯏꯔꯁꯨ ꯅꯥꯕꯗ ꯃꯣꯏꯅ ꯍꯥꯏꯕ ꯈꯪꯗꯦ ꯍꯥꯏꯕꯒꯤ ꯈꯛꯇ ꯀꯔꯤ ꯇꯧꯕ ꯖꯥꯠꯅ ꯍꯥꯏꯕꯒꯤ ꯋꯥꯈꯟ ꯈꯛꯇꯅꯤꯀꯣ ꯆꯥꯎ ꯈꯔ ꯆꯥꯎꯈꯠꯂꯛꯑꯒ ꯑꯁ ꯀꯔꯝꯍꯥꯏꯅ ꯇꯧꯒꯗ꯭ꯔꯥ ꯌꯥꯝ ꯁꯥꯊꯤꯔꯒ ꯍꯥꯏꯕ ꯏꯗꯕ ꯑꯣꯏꯒꯗ꯭ꯔꯥ ꯃꯔꯨꯞ ꯃꯄꯥꯡ ꯅꯥꯔꯒ ꯀꯔꯝ ꯇꯧꯔꯛꯀꯗ꯭ꯔꯥ ꯍꯥꯏꯕ ꯋꯥꯈꯜꯁꯦ ꯈꯔ ꯂꯥꯛꯄ ꯍꯧꯔꯦ
ꯑꯣ ꯅꯣꯏꯗꯤ ꯑꯦꯛꯁꯄꯤꯔꯤꯌꯦꯟꯁ ꯈꯪꯉꯥꯝꯃꯅꯤ
ꯈꯔ ꯈꯔ ꯆꯥꯎꯕꯅꯤꯅ ꯀꯣ ꯋꯥꯈꯟꯁꯦ ꯋꯥꯕꯁꯦ ꯍꯦ ꯂꯥꯛꯑꯦ ꯎꯝ
ꯑꯉꯥꯡꯗ ꯋꯥꯕ ꯑꯃ ꯆꯥꯎꯕꯀꯥꯟꯗ ꯋꯥꯕ ꯑꯃ
ꯑꯥ ꯆꯥꯎꯕꯒꯤ ꯅꯨꯡꯉꯥꯏꯕꯗꯨ ꯑꯃ ꯄꯤꯛꯄꯗ ꯅꯨꯡꯉꯥꯏꯕ ꯑꯗꯣ ꯃꯇꯝ ꯃꯇꯝꯒꯤꯁꯦ ꯈꯔꯥ ꯂꯩꯌꯦ
ꯑꯩ ꯈꯜꯂꯗꯤ ꯆꯥꯎꯍꯟꯅꯤꯡꯗꯦ
ꯍꯣꯏ ꯑꯗꯨꯅꯦ ꯑꯗꯨꯅ ꯑꯩꯅ ꯍꯥꯏꯕꯅꯦ ꯅꯍꯥꯟ ꯑꯁ ꯅꯪꯁꯦ ꯑꯗꯨꯝ ꯆꯥꯎꯗ꯭ꯔꯒ ꯑꯗꯨꯝ ꯄꯤꯛꯂꯒ ꯑꯃꯨꯛ ꯂꯩꯔꯗꯤ ꯐꯗꯕ ꯅꯪꯁꯦ ꯈꯔ ꯎꯝ ꯌꯥ ꯍꯧꯁꯨ ꯍꯥꯟꯅꯗꯤ ꯍꯦ ꯉꯥꯜꯂꯦ ꯍꯧꯒꯠꯂꯦꯀꯣ ꯑꯩꯅ ꯆꯥꯛ ꯊꯣꯡꯒꯦ ꯍꯥꯏꯅ ꯉꯥꯛꯇ ꯍꯧꯒꯠꯂꯁꯨ ꯃꯥꯅ ꯍꯦꯛ ꯍꯧꯒꯠꯄ ꯑꯗꯨꯗꯗꯤ ꯌꯥꯝ ꯋꯥꯏ ꯍꯧꯖꯤꯛꯇꯤ ꯌꯥꯍꯧꯁꯨ ꯊꯦꯡꯌꯦ ꯍꯧꯀꯥꯠ ꯍꯥꯜꯅꯤꯡꯉꯥꯏꯁꯨ ꯌꯥꯝ ꯋꯥꯏꯑꯦ ꯎ ꯌꯥꯗ ꯑꯅ ꯀꯩꯅꯣ ꯄꯤꯛꯂꯤꯉꯩ ꯍꯥꯏꯗꯨꯗꯤ ꯃꯄꯥꯅ ꯍꯦꯛ ꯊꯕꯛ ꯉꯟꯇꯥ ꯆꯠꯅꯤꯡꯉꯥꯏ ꯂꯩꯔꯤꯁꯨ ꯍꯦꯛ ꯍꯧꯒꯠꯂꯒ ꯅꯪꯁꯨ ꯍꯧꯒꯠꯄ ꯑꯗꯨꯝ ꯇꯧꯔꯒ ꯆꯥꯎꯔꯒ ꯐꯠꯇ꯭ꯔꯦꯍꯦ ꯍꯥꯏꯔꯒ ꯑꯩꯕꯨ ꯑꯗꯨꯝ ꯇꯧꯕ꯭ꯔꯥ ꯍꯥꯏ
ꯑꯥ
ꯈꯪꯗ꯭ꯔꯦ ꯀꯃꯥꯏ ꯑꯉꯥꯡ ꯂꯩꯥꯏꯕꯤ ꯁꯤꯁꯨ ꯀꯔꯝꯍꯥꯏ ꯁꯦꯝꯁꯤꯔ ꯍꯥꯏꯕꯁꯨ ꯋꯥꯈꯜ ꯑꯃ ꯂꯩꯔꯦ
ꯎꯝ
ꯈꯔ ꯅꯨꯡꯉꯥꯏꯈ꯭ꯔꯕꯅꯦ
ꯎꯝ ꯆꯥꯎꯔꯗꯤ ꯍꯥꯏꯔꯁꯨ ꯂꯛꯅꯕꯗꯣ ꯅꯨꯡꯉꯥꯏꯔꯗꯤ ꯐꯕ ꯂꯝꯍꯦꯟꯕꯉꯥꯡꯗꯤ ꯑꯩꯈꯣꯏ ꯃꯃꯥ ꯃꯄꯥ ꯃꯊꯥ ꯁꯥꯏꯗꯅ
ꯑꯗꯨ ꯍꯧꯖꯤꯛꯁꯦ ꯃꯣꯏꯁꯦ ꯀꯣꯛ ꯊꯤꯖꯤꯟꯅꯕ ꯍꯧꯔꯦ ꯑꯩꯅ ꯁꯨꯃꯥꯏꯅ ꯍꯥꯏꯔꯗꯤ ꯊꯥꯖꯕ꯭ꯔꯥ ꯍꯥꯏꯕꯁꯤꯁꯨ ꯑꯩꯈꯣꯏꯗ ꯃꯣꯏꯁꯦ ꯀꯩꯅꯣ ꯇꯧꯕ ꯍꯧꯔꯦꯕꯀꯣ ꯐꯥꯒꯤ ꯑꯣꯏꯅꯁꯨꯀꯣ ꯑꯗꯨꯝ ꯑꯩꯅ ꯊꯥꯖꯕꯤꯒꯗ꯭ꯔꯥ ꯍꯥꯏꯕꯒꯤꯗꯣ ꯑꯗꯨꯝ ꯃꯥꯁꯦ ꯑꯗꯨꯝ ꯇꯧꯕ ꯑꯗꯣ ꯑꯦꯟꯅ ꯊꯥꯖꯔꯒ ꯑꯗꯨꯝ ꯇꯧꯔꯁꯨ ꯑꯩ ꯎꯝ ꯍꯥꯏꯕꯗ ꯃꯣꯏ ꯊꯥꯖꯔꯗꯤ ꯑꯩ ꯑꯗꯨꯃꯥꯏ ꯃꯈꯩ ꯆꯠꯄ ꯌꯥꯒꯗ꯭ꯔꯥ ꯍꯥꯏꯕꯒꯤꯁꯨ ꯃꯣꯏꯁꯦ ꯇꯧꯕ ꯍꯧꯔꯦ ꯑꯩꯈꯣꯏꯒꯤꯗꯤ ꯑꯗꯨꯅ ꯍꯧꯖꯤꯛꯀꯥꯟꯁꯤꯁꯨ ꯆꯤꯅꯤꯡꯗ꯭ꯔꯗꯤ ꯆꯍꯤꯍꯤ ꯀꯅ ꯃꯅꯨꯡꯁꯤꯗꯤ ꯐꯖꯅ ꯁꯦꯝꯍꯧꯗ꯭ꯔꯗꯤ ꯑꯉꯥꯡꯁꯤ ꯁꯣꯏꯒꯗꯧꯕ ꯃꯥꯟꯕꯀꯣ
ꯎꯝ
ꯈꯪꯗ꯭ꯔꯦ ꯑꯥꯏꯗꯤꯌꯥ ꯂꯩꯕꯁꯤꯡꯗꯨ ꯁꯨꯃꯥꯏ ꯁꯦꯝꯕ ꯑꯨꯃꯥꯏꯅ ꯇꯧꯒꯜꯂꯦ ꯍꯥꯏꯕꯗꯨ ꯑꯥꯏꯗꯤꯌꯥꯁꯨ ꯁꯤꯌꯥꯔ ꯇꯧꯕꯤꯌꯣ ꯈꯪꯗꯗꯤ
ꯑꯁ ꯑꯩꯗꯤ ꯈꯥꯡꯗꯣꯔꯤꯗ ꯑꯗꯨ ꯃꯃꯥꯟꯅꯕꯗꯨꯁꯨ ꯂꯩꯀꯣ ꯍꯣꯏ ꯃꯃꯅꯅꯕ ꯇꯤꯟꯅꯕꯗꯁꯨ ꯂꯩ ꯑꯗꯨꯕꯨ ꯃꯁꯥꯗꯁꯨ ꯂꯩ
ꯍ
ꯑꯗꯣ ꯃꯤꯅ ꯍꯥꯏꯕ ꯈꯨꯗꯤꯡ ꯌꯦꯁ ꯌꯦꯁ ꯍꯥꯏꯕ ꯃꯤꯗꯣ ꯃꯥꯡꯒꯟ ꯃꯅꯤꯒꯣ
ꯈꯔ ꯁꯤꯡꯕꯗꯨꯅ ꯑꯁ ꯑꯗꯨꯃꯥꯏꯅ ꯇꯧꯔꯗꯤ ꯑꯩ ꯌꯥꯔꯣꯏ ꯍꯥꯏꯕ ꯈꯪꯕ ꯃꯤꯗꯣ
ꯑꯣ
ꯈꯔ ꯁꯤꯡꯕ ꯑꯗꯨꯒꯨꯝꯕꯗꯨꯅ ꯐꯔꯗꯤ ꯐꯕ
ꯎꯝ ꯎꯝ ꯑꯗꯣ ꯏꯆꯥ ꯅꯨꯨꯄꯥꯁꯦ ꯃꯥꯏ ꯎꯝ ꯃꯃꯥꯏ ꯁꯣꯟꯕ ꯍꯥꯏꯕ ꯇꯥꯔꯦꯀꯣ ꯑꯗꯨꯝ ꯀꯩꯅꯣ ꯇꯧꯒꯟꯕ ꯑꯗꯨꯕꯨ ꯃꯤꯕꯨ ꯐꯠꯇꯕ ꯊꯕꯛꯄꯨꯗꯤ ꯑꯗꯨꯝ ꯇꯧꯗꯦ ꯑꯗꯨ ꯃꯃꯥꯏ ꯈꯟꯕꯁꯤꯗꯗꯤ ꯀꯔꯤ ꯇꯧꯔꯛꯒꯗ꯭ꯔꯥ ꯃꯤꯅ ꯃꯉꯣꯟꯗ ꯇꯧꯕꯤꯔꯁꯨ ꯑꯗꯨꯝ ꯇꯧꯋꯦ ꯑꯦ ꯁꯤ ꯑꯩꯕꯨ ꯁꯤꯗꯤ ꯇꯧꯕ ꯌꯥꯔꯣꯏ ꯍꯥꯏꯕꯁꯦ ꯃꯉꯣꯟꯗ ꯂꯩꯇꯕꯒꯤ ꯑꯩ ꯁꯤ ꯑꯁꯤꯗꯅꯤ
ꯎꯝ
ꯃꯕꯥ ꯅ ꯕ꯭ꯔꯥꯁꯤꯡꯅ ꯃꯥꯕꯨ ꯉꯝꯔꯒ ꯀꯩꯅꯣ ꯇꯧꯕ ꯂꯩꯗꯅꯀꯣ
ꯑ
ꯑꯗꯨꯃꯥꯏ ꯆꯠꯀꯗ꯭ꯔꯥ ꯍꯥꯏꯕꯒꯤ ꯋꯥꯈꯜ ꯑꯃ ꯑꯉꯥꯡꯁꯤꯡꯁꯨ ꯃꯃꯥꯟꯅꯕ ꯎꯝ ꯃꯃꯥꯟꯅꯕ ꯐꯥꯕꯗꯣ ꯇꯤꯟꯍꯟꯕꯗꯤ ꯑꯍꯥꯟꯕꯗꯗꯤ ꯆꯨꯝꯗꯤ ꯆꯨꯝꯕ ꯃꯥꯜꯂꯦꯅ
ꯎꯝ ꯍꯣꯏ
ꯐꯠꯇꯕ ꯃꯔꯨꯞꯅ ꯑꯩꯈꯣꯏꯒꯤ ꯑꯐꯕ ꯂꯝꯆꯠꯁꯨ ꯃꯥꯡꯍꯂꯦ ꯍꯥꯏꯕꯗꯨꯁꯨ ꯀ ꯍꯥꯏꯗꯤ ꯆꯨꯝꯕ ꯃꯥꯜꯂꯦ ꯍꯣꯏ ꯃꯁꯥꯗꯁꯨ ꯍꯥꯟꯅ ꯑꯗꯨꯝ ꯃꯁꯥꯗꯒꯤ ꯌꯥꯝ ꯁꯥꯊꯤꯕ ꯑꯗꯨꯒꯨꯝꯕ ꯑꯉꯥꯡꯁꯨ ꯂꯩꯕꯨꯗꯤ ꯂꯩꯌꯦ ꯑꯗꯨꯁꯨ ꯐꯠꯇꯕ ꯌꯥꯝ ꯐꯕ ꯑꯉꯥꯡ ꯑꯣꯏꯔꯁꯨ ꯁꯨꯝ ꯃꯃꯥꯟꯅꯕ ꯐꯠꯇꯕ ꯇꯤꯟꯅꯕꯗꯒꯤꯁꯨ ꯑꯗꯨꯝ ꯂꯥꯛꯄ ꯈꯣꯠꯄꯁꯨ ꯂꯩꯗꯤ ꯂꯩꯕ ꯃꯥꯜꯂꯦ
ꯑꯣ
ꯑꯗꯨ ꯅꯣ ꯑꯩꯗꯤ ꯎꯝ ꯅꯪ ꯅꯨꯄꯥꯗꯨꯗꯤ ꯀꯔꯤ ꯀꯔꯤ ꯊꯕꯛ ꯇꯧꯕ꯭ꯔꯣ
ꯑꯗꯨ ꯍꯥꯏꯕ ꯌꯥꯕ꯭ꯔꯣ
ꯑ ꯌꯥꯏꯗ ꯑꯗꯨꯕꯨꯗꯤ
ꯃꯤꯅꯦ ꯑꯗꯨꯒꯨꯝꯕ ꯍꯥꯏꯒꯅꯨ ꯍꯥꯏꯕ ꯃꯥꯜꯂꯦ
ꯑꯣ ꯆꯪꯗꯦ ꯍꯥꯏ ꯈꯔꯗꯤ ꯑꯗꯨꯝ ꯍꯥꯏꯕꯨꯗꯤ ꯍꯥꯏ ꯑꯗꯨ ꯏꯆꯝ ꯆꯝꯕꯗꯀꯣ ꯍꯥꯏꯣꯏꯗꯤ ꯑꯗꯨꯝ ꯊꯕꯛ ꯂꯩꯇꯕꯅꯤꯅ ꯁꯔꯚꯤꯁ ꯇꯧꯗꯕꯅꯤꯅꯀꯣ ꯃꯥꯏ ꯏꯅꯦꯕ ꯍꯕ ꯍꯣꯠꯅꯔꯒ ꯂꯩꯏꯌꯦ ꯅꯣꯏ ꯁ꯭ꯋꯥꯏꯗꯗꯤ ꯉꯁꯤ ꯀꯩꯅꯣ ꯅꯣꯡ ꯆꯨꯗꯕ꯭ꯔꯥ
ꯅꯗꯖꯤ ꯄꯄꯥꯥ ꯑꯗꯝ ꯅ ꯑꯃꯗꯦ
ꯀꯥꯔꯅꯦ ꯑꯃꯁꯤꯁꯨ ꯑꯩꯗꯤ ꯇꯜꯂꯦ ꯁꯤꯕ
ꯎꯝ ꯑꯉꯥꯡ ꯂꯥꯛꯏꯕꯗꯤ ꯃꯍꯥꯎꯁꯥꯅꯤ
ꯂꯥꯟꯅꯤ ꯌꯥꯝ ꯆꯥꯔꯦ ꯍꯧꯖꯤꯛꯃ
ꯎꯝ ꯔꯥꯡ ꯂꯩꯥꯏꯗꯤꯁꯤꯁꯨ ꯂꯩ ꯑꯗꯨꯝ ꯀꯩꯅꯣ ꯑꯩꯈꯣꯏꯒꯤ ꯋꯥ ꯑꯁ ꯌꯥꯝꯅ ꯀꯩꯅꯣ ꯇꯧꯋꯦ ꯉꯥꯏꯍꯥꯛ ꯑꯗꯨꯝ ꯃꯤ ꯑꯃꯅ ꯄꯨꯔꯒ ꯆꯠꯂ ꯁꯨ ꯌꯥꯝꯅꯨꯡ ꯋꯥꯏ ꯀꯩꯅꯣ ꯇꯧꯋꯦ ꯍꯥꯏꯔꯁꯨ ꯏꯆꯥ ꯂꯩ ꯑꯃꯨꯛꯀ ꯏꯍꯥꯡ ꯍꯥꯡꯕꯗꯧꯅ ꯇꯧꯕꯅꯤꯀꯣ ꯌꯥꯝ ꯅꯨꯡꯁꯤꯕ ꯅꯤꯡꯁꯤꯡꯉꯛꯄ ꯏꯆꯥ ꯂꯩꯇꯗꯤ ꯂꯩꯕ ꯅꯨꯡꯉꯥꯏꯇꯕ
ꯉꯥꯏꯍꯥꯛ ꯂꯩꯔꯒ ꯑꯁ ꯈꯔ ꯀꯨꯏꯅꯒ ꯆꯠꯈ꯭ꯔꯗꯤꯀꯣ ꯀꯥꯏ ꯂꯩꯕꯖꯥꯠꯅꯣ ꯀꯥꯏ ꯈꯖꯤꯂꯛꯇꯕ
ꯀꯔꯝ ꯇꯧꯒꯗ꯭ꯔꯥ ꯃꯤꯅ ꯄꯨꯕꯗꯣ ꯀꯔꯝ ꯇꯧꯔꯥ ꯇꯨꯒꯦꯔꯥ ꯑꯗꯨ ꯋꯥꯈꯜꯗꯗꯤ ꯃꯃꯥ ꯑꯣꯏꯕꯅꯤꯅ ꯃꯄꯥꯁꯤꯡꯁꯨ ꯑꯗꯨꯝ ꯃꯆꯥ ꯑꯣꯏꯕꯒꯤ ꯑꯗꯨꯝ ꯈꯟꯗꯤ ꯈꯜꯂꯤꯗꯀꯣ ꯑꯩꯈꯣꯏꯅ ꯍꯦꯜꯂꯦ ꯍꯥꯏꯕ ꯋꯥꯅꯤ
ꯑꯗꯨꯝ ꯂꯧꯔꯒ ꯑꯗꯨꯝ ꯂꯩꯕ꯭ꯔꯥ ꯊꯕꯛꯇꯨꯒꯤ ꯀꯔꯤ ꯀꯔꯤ
ꯇꯧꯅꯤꯗ ꯑꯗꯨꯂꯦ
ꯑꯗꯨꯔ ꯑꯩꯁꯨ ꯑꯗꯨꯝꯃ ꯇꯧꯋꯤ ꯅꯨꯄꯤ ꯍꯥꯏꯕ ꯖꯥꯠꯁꯦ ꯑꯉꯥꯡ ꯂꯩꯔꯗꯤ ꯊꯕꯛꯁꯨ ꯇꯧꯅꯤ ꯇꯗ ꯁꯨ ꯂꯩꯥꯏ ꯇꯦ ꯇ ꯁꯪꯁꯨ ꯁꯪꯗꯅꯤ ꯅꯀꯣ ꯎꯝ
ꯂꯧꯕꯤ